ꯍꯥꯎ ꯇꯥꯏꯌꯦ ꯑꫭ ꯇꯥꯏꯌꯦ ꯇꯥꯏꯌꯦ
ꯑꯦ ꯑꯩꯁ ꯀꯩꯗꯧꯔꯤꯅꯣꯅꯦ
ꯑꯁ ꯉꯁꯤꯗꯤ ꯅꯣꯡꯁꯨꯨ ꯊꯤꯜꯂꯤ ꯊꯤꯜꯂꯤ ꯆꯨꯕꯅꯤꯅ ꯇꯉꯥꯡ ꯅꯨꯡ ꯑꯃꯨꯛ ꯂꯥꯎꯈꯠꯂꯨꯔꯦ
ꯑꯥ
ꯑ ꯀꯥꯡ ꯉꯥꯅꯨꯁꯦ ꯃꯣꯏꯒꯤ ꯑꯩꯈꯣꯏꯒꯤ ꯍꯦꯔꯣ ꯑꯃ ꯂꯩꯈꯤꯗꯥꯏꯅꯦ ꯋꯥꯡ ꯆꯥꯎꯕ ꯃꯕꯨꯛ ꯅꯥꯏ
ꯍꯣꯍꯣꯏꯅꯦ ꯑꯥ ꯁꯣꯔꯣꯛꯄꯥꯟꯒꯤ ꯑꯃ ꯂꯩꯕꯗꯣ
ꯑꯥ ꯑꯥ
ꯃꯤ ꯋꯥꯎ ꯆꯥꯎꯗꯗꯣ
ꯑꯥ ꯑꯗꯨ ꯃꯥ ꯀꯩ ꯇꯧꯔꯒ ꯃꯥꯅ ꯉꯥꯅꯨ ꯑꯃ ꯀꯣꯡꯅꯦꯅ ꯅꯍꯥꯟꯃꯨꯛꯀꯤ ꯅꯣꯡꯖꯨ ꯆꯨꯏꯌꯦꯅ ꯂꯥꯛꯑꯣꯅ ꯃꯣꯏꯗ ꯂꯩꯔꯤꯌꯦ ꯉꯥꯡ ꯀꯣꯡ
ꯑꯣ ꯋꯦꯗꯔꯁꯤꯒ ꯅꯨꯡꯉꯥꯏꯕꯤꯅꯦꯕ ꯅꯣꯏ ꯇꯧꯔꯤꯁꯦ
ꯑꯥ
ꯉꯥꯅꯨ ꯀꯌꯥꯝ ꯆꯥꯎꯔꯒꯦ
ꯉꯅꯨꯗꯣ ꯀꯥꯡ ꯉꯥꯅꯨꯅꯦꯕꯀꯣ ꯃꯣꯏꯅ ꯂꯧꯍꯧꯕꯗꯣ ꯂꯨꯄꯥ ꯂꯤꯁꯤꯡ ꯑꯃꯒ ꯆꯃꯥꯄꯟ ꯃꯃꯥꯒ ꯑꯗꯨꯃꯥꯏ ꯂꯧꯍꯧꯋꯦ ꯁꯤꯒꯤ ꯂꯧꯔꯛꯏꯁꯤꯅ ꯎꯝ ꯑꯥ ꯉꯥꯅꯨꯗꯣ ꯍꯨꯖꯤꯛꯀꯤ ꯐꯨꯡꯒꯥ ꯑꯃ ꯂꯩꯗꯥꯏꯅꯦ ꯁꯤꯡꯒꯥꯒꯤ ꯀꯩꯀꯥ ꯂꯩꯕꯗꯣ
ꯑꯣ ꯀꯥꯏ ꯁꯤꯡꯒꯥꯒꯤ ꯀꯥꯏ ꯖꯒꯥꯅꯣ
ꯑꯩꯈꯣꯏꯒꯤ ꯂꯧꯕꯨꯛ ꯍꯥꯏꯊꯔꯒ ꯂꯩꯕꯗꯣ
ꯑꯣ ꯑꯁꯤ ꯉꯥꯡꯖꯤꯡ ꯉꯥꯡꯖꯤꯡ ꯍꯦꯜꯂꯒ ꯂꯩꯕꯗꯣ
ꯍꯣ ꯍꯣ ꯍꯣ ꯍꯣ ꯑꯗꯨꯗꯒꯤ ꯃꯣꯏ ꯑꯩꯈꯣꯏ ꯁꯣꯟꯒꯤ ꯕꯦꯟꯗꯔ ꯇꯧꯕꯉꯩꯗꯣ
ꯑꯥ
ꯕꯦꯟꯗꯔ ꯑꯩꯈꯣꯏ ꯁꯣꯝꯒꯤ ꯕꯦꯟꯗꯔ ꯃꯣꯏ ꯌꯥꯝꯃꯤꯗꯅ ꯎꯝ ꯑꯗꯣ ꯃꯣꯏꯅ ꯄꯤꯍꯥꯏꯔꯛꯄꯅꯤꯗ ꯉꯥꯅꯨ ꯁꯣꯝꯗ ꯂꯩꯕꯅꯤ ꯃꯣꯏꯗꯤ ꯑꯗꯨꯝ ꯃꯣꯏꯁꯨ ꯑꯗꯨꯝ ꯂꯧꯏ ꯈꯣꯠꯂꯤ
ꯍꯣꯏꯅꯦ ꯑꯗꯨ ꯃꯣꯏ ꯑꯗꯨꯋꯥꯏꯗꯅꯤꯅꯦ ꯅꯍꯥꯟ ꯑꯩꯈꯣꯏꯅ ꯊꯤꯔꯝꯕꯅꯤꯅꯦ ꯀꯥꯡ ꯉꯥꯅꯨꯗꯤ ꯂꯩꯍꯧꯋꯦ ꯑꯗꯨꯒ ꯚꯤꯂꯥꯏꯇꯤ ꯍꯥ ꯍꯥ ꯀꯥꯝꯕꯤꯗꯣ ꯐꯖꯕ ꯂꯩꯍꯧꯕꯅꯦꯕ ꯌꯣꯜꯂꯨ ꯌꯥꯗ꯭ꯔꯤꯅꯤꯅꯦ ꯑꯃꯣꯝ ꯐꯖꯕ ꯑꯩꯈꯣꯏꯒꯤ ꯍꯥꯍꯥ ꯀꯥꯝꯕꯤ ꯆꯥꯕꯗ ꯍꯥꯎꯔꯗꯕꯤ ꯊꯥꯎꯒ ꯕ꯭ꯔꯤꯛ ꯕ꯭ꯔꯤꯛ ꯊꯣꯛꯑꯗꯕ ꯀꯣ ꯐꯖꯕ ꯂꯩꯍꯧꯕꯅꯤ ꯅꯍꯥꯟ